ꯑꯣ ꯇꯥꯏꯌꯦ ꯀꯩꯁꯨ ꯇꯧꯗꯦ ꯑꯁ ꯐꯅꯦꯛꯀꯣꯝ ꯑꯦꯝꯕꯔꯣꯏꯗ꯭ꯔꯤ ꯇꯧꯇꯧ ꯇꯧꯔꯒ ꯑꯁ ꯇꯥꯟꯂꯛꯈ꯭ꯔꯦ
ꯀꯅꯥꯒꯤ ꯐꯤꯅꯦ
ꯐꯅꯦꯛꯅꯦ
ꯑꯣ
ꯐꯖꯕ ꯅꯠꯇꯦꯗ
ꯗꯨꯀꯥꯟꯗꯒꯤ ꯂꯩꯕ꯭ꯔꯥꯗ
ꯇꯦ
ꯀꯅꯥꯅ ꯁꯥꯕꯤ ꯋꯥ
ꯀꯩꯅꯣ ꯄꯤꯕꯅꯦ ꯑꯩ ꯆꯦ ꯎꯝ ꯑꯩꯈꯣꯏ ꯑ ꯁꯤ ꯅꯝꯊꯟꯒꯥꯏꯒꯤ ꯅꯨꯄꯤꯗꯣ
ꯑꯣ ꯑꯣ
ꯑꯗꯣ ꯃꯥꯅꯀꯣ ꯁꯤ ꯐꯅꯦꯛꯁꯦ ꯆꯥꯎꯃꯜꯂꯦ ꯍꯥꯏꯔꯒ ꯑꯩ ꯑꯩꯒꯤ ꯄꯤꯕ ꯑꯩ ꯑꯩꯅ ꯑꯩꯅꯁꯨ ꯑꯩꯈꯣꯏꯒꯤ ꯀꯩꯅꯣ ꯇꯨ ꯄꯨꯁꯣꯏ ꯍꯥꯏꯕꯗꯣ ꯑꯗꯨ ꯄꯤꯈ꯭ꯔꯦ ꯎ ꯑꯗꯨ ꯑꯩꯒꯤ ꯄꯤꯛꯄꯀꯣ ꯑꯃ ꯏꯃꯒꯤ ꯑꯣꯏꯕꯒꯤ ꯑꯄꯤꯛꯄ ꯏꯃꯥꯅꯁꯨ ꯑꯩꯉꯣꯟꯗ ꯄꯤꯕ ꯑꯩꯒꯤ ꯄꯤꯛꯄꯗꯣ ꯃꯥꯒꯤ ꯄꯤꯈ꯭ꯔꯦ ꯃꯥꯒꯤ ꯆꯥꯎꯕꯗꯣ ꯑꯩꯉꯣꯟꯗ ꯄꯤꯔꯛꯄ ꯃꯣꯏ ꯖꯦ ꯃꯩꯒꯤ ꯑꯣꯏꯔꯝꯃꯅꯤꯍꯦ
ꯑ ꯑꯣ ꯆꯗꯦꯅꯤ
ꯈꯔꯗꯤ ꯇꯣꯡꯉꯥꯜꯂꯦ ꯃꯣꯏꯒꯤ ꯐꯅꯦꯛꯇꯣ ꯑꯗꯨ ꯑꯣꯏꯔꯁꯨ ꯑꯩ ꯕꯇꯔꯐ꯭ꯂꯥꯏ ꯇꯧꯕꯅꯤ ꯐꯖꯒꯦꯔꯥ ꯈꯪꯗꯦ ꯎꯝ
ꯐꯖꯔꯅꯤꯗ ꯀꯩꯅꯣ ꯑꯗꯨꯝ ꯇꯧꯔꯗꯤ ꯐꯖꯗꯅꯕ ꯁꯦꯝꯃꯗꯤ ꯑꯗꯨꯝ
ꯄꯨꯔꯥ ꯂꯥꯏꯠ ꯀꯤ ꯑꯣꯏꯗꯦ ꯃꯥꯒꯤ ꯀꯩꯅꯣꯗꯣ ꯑꯗꯨ ꯑꯗꯨ ꯑꯗꯨꯒꯨꯝꯕꯗꯣ ꯑꯩ ꯑꯩꯅꯗꯤ ꯄꯥꯝꯕ ꯃꯤ ꯃꯤꯒꯤꯗꯤ ꯐꯖꯔꯝꯃꯣꯏꯗ
ꯍꯧꯖꯤꯛꯀꯥꯟꯗ ꯂꯥꯏ ꯑꯣꯏ ꯑꯣꯏꯗꯕꯅꯣ ꯐꯖꯕꯅꯦ
ꯍꯣꯏ ꯑꯩꯉꯣꯟꯗꯗꯤ ꯑꯗꯨ ꯐꯖꯕ
ꯑ ꯐꯨꯔꯤꯠ ꯐꯨꯔꯤꯠ ꯀꯩꯅꯣ ꯅꯨꯄꯤꯅꯥꯒꯨꯝꯕ ꯈꯔ ꯂꯥꯏ ꯑꯣꯏꯕꯀꯣ ꯑꯕꯗꯤ ꯐꯖꯕꯅꯦꯕ ꯅꯣꯏ ꯃꯤ ꯁꯤꯟꯗꯤ ꯀꯥꯗ ꯆꯠꯈ꯭ꯔꯦ ꯅꯣꯏꯅ
ꯑꯩꯈꯣꯏ ꯑꯣꯆꯥꯛ ꯂꯧꯕ ꯆꯠꯈꯤꯑ ꯑꯣꯛꯆꯥꯛ ꯄꯤꯅꯤꯡꯉꯥꯏꯁꯨ ꯆꯠꯈꯤꯑꯦ ꯍꯣꯏ ꯃꯅꯥꯎ ꯅꯨꯄꯥꯒ ꯃꯃꯥꯒ ꯆꯠꯈꯤꯑꯦ ꯍꯣꯏ ꯑꯉꯥꯡꯗꯤ ꯂꯩꯌꯦ ꯑꯗꯣ ꯈꯥꯝꯃꯦꯦꯟꯣꯟꯅ ꯄꯨꯈ꯭ꯔꯦ ꯃꯣꯏ ꯌꯨꯝꯗ ꯆꯠꯈꯤꯒꯦ ꯍꯥꯏꯌꯦ ꯑꯩ ꯀꯩꯅꯣ ꯍꯥꯏꯔꯒ ꯀꯣ ꯆꯠꯈꯤꯑꯁꯦ ꯑꯁ ꯌꯥꯝ ꯂꯣꯅꯤꯡ ꯃ ꯉꯥꯡꯣ ꯉꯥꯡꯣ ꯃꯥꯗꯨ
ꯀ ꯌꯧꯔꯕꯅꯦ
ꯑꯣꯖꯟ ꯖꯟꯁꯤꯇꯤꯅꯦ ꯎꯝ ꯉꯁꯤꯗꯤ ꯀꯩ ꯁ ꯆꯥꯔꯒꯦ
ꯎꯝ ꯉꯁꯤꯗꯤ ꯔꯦꯟꯒꯤ ꯏꯟꯁꯥꯡ ꯆꯥꯏꯌꯦ ꯑꯂꯨꯕꯗ
ꯑꯣ ꯍ ꯍꯛ ꯅꯉꯉ ꯅꯁꯨꯣ ꯎ ꯆ
ꯕꯦꯟꯒꯤ ꯍꯤꯟꯖꯥꯡꯅꯦꯕ ꯑꯗꯣ ꯉꯁꯥꯏꯁꯨꯣ ꯃꯣꯔꯣꯛ ꯈꯔ ꯁꯥꯕ ꯆꯥꯅꯤꯡꯕꯒꯤ ꯃꯣꯔꯣꯛꯇꯣ ꯆꯥꯕꯤꯕꯒꯤ ꯂꯣꯏꯔꯦ ꯄꯨꯛꯁꯦ ꯌꯥꯗ꯭ꯔꯦ
ꯃꯣꯔꯣꯛ ꯆꯥꯕꯁꯦ ꯄ ꯌꯥꯗꯕꯅꯤ ꯑꯗꯨ ꯑꯣꯏꯔꯁꯨ ꯆꯥꯅꯤꯡꯕꯒꯤꯀꯣ
ꯌꯥꯝ ꯆꯥꯎꯕ ꯅꯠꯇꯦꯕꯀꯣ ꯑꯗꯣ ꯑꯩꯅꯁꯨ ꯍꯦꯟꯖꯤꯟꯕ ꯃꯥꯜꯂꯦ
ꯎꯝ ꯉꯔꯥꯡ ꯔꯨꯠ ꯨꯠꯇꯣ ꯉꯔꯥꯡ ꯇꯧꯔꯛꯑꯒ ꯑꯩ ꯑꯩꯈꯣꯏ ꯌꯨꯝꯗ ꯂꯥꯛꯇꯕ ꯉꯁꯤ ꯂꯥꯛꯑꯒ ꯀꯣ ꯇꯧꯕꯤꯌꯣ ꯍꯥꯏꯕꯗꯣ ꯑꯩ
ꯑꯥ ꯑꯥ ꯑꯥ ꯑꯥ ꯑꯗꯨ ꯃꯥꯗꯤ ꯀꯣ ꯑ ꯁꯦꯝꯕ ꯌꯥ ꯁꯦ
ꯁꯦꯚꯏ ꯌꯥꯒꯕꯤ ꯍꯣꯏ ꯁꯦꯝꯈ꯭ꯔꯦ ꯂꯣꯣꯛ ꯏꯟ ꯇꯧꯈ꯭ꯔꯦ ꯑꯗꯨ ꯇꯧꯗꯤꯧ ꯍꯧꯗ꯭ꯔꯤꯌꯦꯗ
ꯑꯣ ꯑꯣ ꯑꯗꯨ ꯃꯥꯎꯁꯨ ꯁꯥꯕ ꯌꯥꯏꯅꯦ
ꯎꯝ ꯅꯪ ꯅꯪ ꯅꯪꯒ ꯋꯥꯔꯤ ꯁꯥꯑꯣ ꯍꯥꯏꯔꯒ ꯄꯥꯎ ꯈꯥꯎꯅꯑꯣ ꯍꯥꯏꯔꯒ ꯑꯁ ꯏꯀꯥꯏꯖꯩ ꯍꯥꯏ
ꯀꯃꯥꯏꯗ ꯑꯦꯁ
ꯍꯥꯏ ꯏꯀꯥꯏꯖꯩ ꯇꯜꯂꯦꯒ ꯀꯩꯅꯣ ꯑꯩꯈꯣꯏ ꯑꯩꯈꯣꯏ ꯏꯅꯥꯎꯅꯨꯄꯥ ꯑꯁꯤꯗ ꯂꯩꯕꯗꯣ
ꯑꯥ ꯑꯥ
ꯃꯣꯏꯒ ꯋꯥꯔꯤ ꯁꯥꯍꯣ ꯀꯩꯅꯣꯒ ꯖꯤꯛ ꯖꯤꯛꯀ ꯋꯥꯔꯤ ꯁꯥꯒꯦꯔꯥ ꯍꯥꯏꯔꯒꯀꯣ ꯃꯥꯗꯣ ꯑꯁ ꯏꯀꯥꯏꯖꯩꯗ ꯍꯥꯏꯌꯦ
ꯑꯗꯨꯝ ꯄꯨꯡꯁꯥ ꯁꯥꯥꯕ ꯌꯥꯏꯅꯁ
ꯑꯁ ꯑꯩꯈꯣꯏ ꯂꯣꯏꯅ ꯕ꯭ꯔꯣꯀꯟ ꯉꯥꯛꯇꯅꯤ ꯑꯩꯈꯣꯏꯁꯨ ꯉꯥꯡꯕ ꯍꯩꯇꯦ ꯍꯥꯏꯔꯒ ꯑꯁ ꯎꯥ ꯑꯦ ꯑꯦ ꯌꯥꯅꯤꯦ ꯌꯥꯔꯦ ꯁꯤꯒꯨꯝꯉꯣꯁꯦ
ꯑꯁ ꯑꯩꯒꯤ ꯄꯨꯗꯣ ꯌꯥꯝ ꯅꯥꯏꯍꯦ ꯎꯆ
ꯑꯩ ꯑꯩꯁꯨ ꯉꯁꯥꯏ ꯌꯥꯝ ꯅꯥꯕꯅꯦ ꯀꯔꯤꯒꯤꯔꯥ ꯈꯪꯗꯦ
ꯑꯣ ꯁꯨꯒꯔ ꯆꯥꯈꯤꯒꯦ ꯌꯥꯗ꯭ꯔꯦꯕꯣ ꯀꯟꯖꯥꯡ ꯆ ꯆꯥꯎꯔ ꯅꯣꯏꯗꯤ
ꯑꯩꯈꯣꯏ ꯑꯁ ꯎ ꯄꯥꯒ ꯁꯧꯕꯤ ꯆꯥꯏ ꯉꯁꯤꯗꯤ
ꯄꯨꯒꯤꯁꯤ ꯀꯣ ꯄꯦ ꯂꯩꯦ
ꯁꯥꯇꯔꯒꯕꯦꯟ ꯍꯥꯏꯒꯅꯨ ꯍꯦ ꯅꯪꯁꯨ
ꯁ ꯑꯩꯈꯣꯏꯗꯤ ꯀꯩꯅꯣ ꯌꯥꯝ ꯁꯥꯥꯗ꯭ꯔꯁꯨ ꯑꯗꯨꯝ ꯄꯨꯔꯛꯑꯒ ꯂꯩꯥꯏꯕꯤꯒꯤ ꯃꯁꯛꯁꯨ ꯌꯦꯡ꯭ꯔ ꯋꯥ ꯑꯗꯨ ꯁꯧꯒ꯭ꯔꯤ ꯑꯀꯪꯕꯗꯣ ꯑꯗꯨꯗꯣ ꯁꯤꯡꯖꯨ ꯀꯩꯅꯣ ꯃꯦꯜꯂꯒ ꯆꯥ ꯗꯤ ꯍꯋꯦ
ꯑꯁ ꯑꯗꯨꯝꯅ ꯍꯦꯟꯅ ꯍꯥꯎꯋꯦ ꯑꯩꯒꯤꯁꯨ
ꯎꯝ
ꯁꯝ ꯏꯟꯁꯥꯡ ꯊꯣꯡꯕꯗꯤ ꯍꯥꯎꯗꯦꯕ ꯑꯩꯁꯨ ꯍꯧꯖꯤꯛꯀꯥꯟꯁꯦ ꯑꯁ ꯏꯟꯁꯥꯡ ꯍꯥꯎꯗ꯭ꯔꯗꯤ ꯆꯥꯗꯕꯅꯦ ꯑꯩꯁꯨ ꯑꯁ ꯌꯥꯗ꯭ꯔꯦ ꯅꯍꯥꯟꯗꯤ ꯁꯧꯒꯔꯤꯁꯨ ꯍꯥꯎꯕ ꯑꯗꯥꯜ ꯁꯨ ꯍꯥꯎꯕ ꯂꯣꯏꯅ ꯍꯥꯎꯋꯦꯕ ꯑꯩꯒꯤꯁꯨ ꯅꯣꯛꯅꯤꯡꯉꯦ ꯑꯩꯈꯣꯏꯁꯦ ꯑꯍꯟ ꯑꯣꯏꯔꯕ ꯃꯣꯏꯒꯤꯩ ꯑꯣꯏꯔꯝꯒꯨꯅꯤꯍꯦ ꯍꯥꯥ ꯀꯩ ꯍꯥꯏꯕ꯭ꯔꯥ ꯇꯥꯕ꯭ꯔꯥ ꯍꯜꯂꯣ ꯍꯜꯂꯣ ꯇꯥꯕ꯭ꯔ